ꯍꯜꯂꯣ
ꯇꯥꯕꯤꯔꯤꯕ꯭ꯔꯣ
ꯇꯌꯦ
ꯀꯩꯗꯧꯔꯣꯃꯤꯅꯣ
ꯑꯣ ꯕ꯭ꯔꯣꯒ ꯋꯥꯔꯤ ꯁꯥꯒꯦꯅ ꯑꯩꯁꯦ ꯋꯦꯇꯤꯡ ꯇꯧꯔꯝꯕꯅꯦ
ꯑꯠꯁ ꯌꯥꯝ ꯅꯨꯡꯉꯥꯏꯖꯕ ꯅꯨꯡꯉꯥꯏꯖꯔꯦꯅꯦ
ꯑ ꯅꯨꯡꯉꯥꯏꯖꯔꯦ ꯑꯗꯨ ꯅꯨꯡꯉꯥꯏꯕ ꯉꯥꯛꯇ ꯊꯦꯡꯅꯔꯕꯅꯤ ꯅꯨꯡꯉꯥꯏꯕ
ꯑꯗꯨꯅꯤꯅꯦ ꯑꯩꯅꯁꯨ ꯈꯜꯂꯝꯃꯤꯅꯦ ꯍꯧꯖꯤꯛꯄꯨ ꯅꯣꯡ ꯀꯟꯅ ꯅꯨꯡꯁꯥ ꯁꯥꯔꯤꯕ꯭ꯔꯣ
ꯍꯧꯖꯤꯛꯁꯦ ꯅꯨꯡꯁꯥ ꯑꯗꯨꯝ ꯌꯥꯛꯂꯞ ꯇꯧꯔꯤ ꯅꯣꯡꯁꯦ ꯈꯔ ꯇꯤꯠ ꯇꯤꯠ ꯇꯥꯏ ꯌꯥꯝ ꯇꯣꯏꯅꯗꯤ
ꯑꯩꯈꯣꯏꯗꯤ ꯅꯨꯡꯁꯥ ꯌꯥꯝ ꯅꯨꯡꯁꯥ ꯌꯥꯝ ꯀꯟꯅ ꯁꯍꯔ ꯅꯣꯡ ꯆꯨꯔꯤꯅꯦ
ꯑꯣ ꯀꯩ ꯀꯔꯤꯒꯤ ꯑꯣꯏꯕꯖꯥꯠꯅꯔꯦ ꯑꯗꯨꯗꯤ
ꯈꯪꯗꯦ ꯀꯔꯤ ꯀꯝꯄꯅꯤ ꯑꯣꯏꯕ꯭ꯔꯥ ꯈꯪꯗꯦ
ꯑꯣ ꯁꯃꯦꯠ ꯏꯟ ꯏꯟꯗꯤꯌꯥ ꯑꯣꯏꯔꯝꯅꯤ ꯑꯗꯨꯗꯤ
ꯑꯁ ꯑꯣꯔꯤꯖꯤꯅꯦꯜꯅꯤꯅꯦ
ꯃꯥꯅꯦ ꯑꯣꯔꯤꯒꯤꯅꯦꯜꯅ ꯅꯨꯡꯁꯥ ꯁꯥ ꯁꯅ ꯆꯨꯕ ꯉꯝꯃꯤꯅꯦ
ꯍꯣꯏ ꯑꯗꯨꯃꯥꯏꯅ ꯍꯦꯛ ꯇꯧꯕꯅꯤ ꯗꯨꯄ꯭ꯂꯤꯀꯦꯠꯇꯤ ꯐꯖꯅ ꯃꯝꯕꯅꯦꯕ ꯑꯣꯔꯤꯖꯤꯅꯦꯜꯗꯤ ꯉꯥꯟ ꯎꯝ ꯐꯖꯅ ꯁꯦꯡꯇ꯭ꯔꯤꯛ ꯁꯦꯡꯅ ꯉꯥꯇ꯭ꯔꯤꯛ ꯉꯥꯜꯂꯒ ꯍꯦꯛꯇ ꯆꯨꯞꯊꯔꯛꯄꯤꯅꯦ
ꯑꯣ ꯑꯗꯨꯗꯤ ꯅꯨꯡꯁꯥꯁꯨ ꯁꯥꯔꯕꯅꯤꯅ ꯗꯤꯅꯣꯡꯁꯨ ꯆꯨꯔꯕꯅꯤꯅ ꯁꯥꯔꯝꯃꯔꯣꯏꯗ ꯏꯪꯊꯔꯝꯃꯅꯤ
ꯍꯣꯏ ꯃꯩꯁꯨ ꯂꯥꯛꯇꯦ ꯇꯥꯏꯃꯤꯡ ꯌꯥꯝ ꯆꯥꯗꯅ ꯃꯩꯁꯨ ꯂꯥꯛꯇꯦ
ꯑꯣ ꯂꯣꯏꯅꯃꯛ ꯌꯥꯎꯈ꯭ꯔꯦꯕ ꯅꯠꯇ꯭ꯔꯥ
ꯐꯖꯔꯦ ꯐꯔꯦ ꯐꯔꯦ ꯕ꯭ꯔꯣꯒꯤ ꯑꯄꯥꯝꯕꯗꯣ ꯅꯤꯡꯕ ꯊꯨꯡꯉꯦ
ꯑꯗꯨꯅꯦ ꯑꯩꯅ ꯈꯟꯕꯗꯨꯒ ꯆꯞ ꯆꯥꯅ ꯊꯣꯛꯑꯦ ꯀꯔꯤ ꯃꯊꯦꯜ ꯍꯣꯠꯅꯕꯤꯔꯒꯦ ꯉꯁꯤꯕꯣ
ꯑ ꯉꯁꯤꯁꯦ ꯍꯥꯎꯕ ꯍꯥꯎꯇꯕ ꯊꯤꯗꯅ ꯀꯩꯅꯣ ꯇꯧꯁꯟꯕꯤꯔꯦ ꯏꯔꯣꯝ ꯑꯃꯒ ꯀꯥꯡꯒꯧ ꯑꯃꯒ ꯆꯥꯥꯁꯟꯕꯤꯔꯦ ꯕ꯭꯭ꯔꯣꯒꯤꯗꯤ
ꯑꯁ ꯑꯍꯥꯎꯕꯅꯤꯅꯦ ꯏꯔꯣꯟꯕ ꯍꯥꯏꯁꯤꯗꯤ ꯆꯥꯗꯕ ꯀꯨꯏꯔꯦꯅꯦ ꯑꯩꯈꯣꯏꯗꯤ
ꯑꯣ ꯕ꯭ꯔꯣ ꯆꯥꯁꯤꯁꯨ ꯌꯥꯏ ꯕ꯭ꯔꯣꯅ
ꯁꯟ ꯃꯅꯨꯡꯁ ꯊꯣꯡꯕ ꯑꯣꯏꯅ ꯆꯥꯔꯦ
ꯑꯦ ꯑꯗꯨꯗꯤ ꯍꯥꯎꯔꯝꯃꯣꯏꯅꯦ ꯀꯣ ꯕ꯭ꯔꯣ
ꯍꯥꯎꯇꯦꯗ ꯂꯧꯈꯠ ꯄ ꯏꯌꯥ ꯌꯥꯗꯦ
ꯎꯝ ꯌꯥꯗꯦ ꯑꯥ ꯑꯥ ꯆꯨꯝꯃꯤ ꯍꯥꯏꯗꯤ ꯏꯆꯥ ꯆꯥꯔꯝꯃꯣꯏꯕ ꯈꯪꯉꯦꯕ
ꯃꯍꯥꯎꯁꯦ ꯏꯐꯪ ꯐꯪꯗꯦꯕ
ꯑꯣ ꯑꯗꯨꯝ ꯍꯥꯎꯔꯝꯗꯧ ꯃꯥꯥꯟꯗꯦ ꯑꯗꯨꯝ ꯆꯥꯛ ꯄꯨꯈꯝ ꯐꯖꯅ ꯑꯗꯨꯝ ꯍꯥꯡꯉꯝꯗꯧ ꯃꯥꯜꯂꯤꯀꯣ
ꯎꯝ ꯑ ꯑꯁ ꯃꯍꯥꯎꯁꯦ ꯐꯪꯍꯟꯒꯦ ꯍꯥꯏꯗꯤ ꯈꯔ ꯏꯡꯉꯀꯥꯟꯗ ꯀꯣ
ꯑꯥ
ꯈꯔ ꯏꯪꯗ ꯇꯧꯔꯒ ꯏꯁꯥꯁꯤ ꯈꯔ ꯅꯣꯔꯃꯦꯜ ꯇꯥꯍꯜꯂꯒ ꯆꯥꯔꯒꯗꯤ ꯃꯍꯥꯎꯁꯤ ꯈꯔ ꯐꯪꯉꯛꯀꯗꯧꯕ
ꯑꯥꯎ
ꯁꯥꯕꯒ ꯀꯔꯤꯒ ꯑꯁ ꯌꯥꯗꯦꯗ ꯆꯥꯕ ꯊꯛꯄꯒ
ꯑꯣ ꯃꯍꯥꯎ
ꯃꯔꯛ ꯃꯔꯛꯇ ꯁꯥꯟꯅꯔꯒ ꯆꯦꯟꯕꯗꯤ ꯌꯥ ꯌꯥꯔꯣꯏꯀꯣ ꯃꯍꯥꯎꯒ ꯂꯣꯏ ꯃꯥꯡꯉꯦ ꯌꯥꯗꯦꯗ
ꯑꯣ
ꯕ꯭ꯔꯣꯗꯤ ꯀꯩꯗꯧꯔꯝꯕꯅꯣ ꯑꯁ ꯑꯩꯖꯨ ꯑꯩꯒꯤꯗꯤ ꯍꯥꯏꯈ꯭ꯔ ꯃꯥꯜꯂꯦ ꯕ꯭ꯔꯣꯒꯤ ꯍꯥꯏꯔꯛꯇ꯭ꯔꯤꯌꯦ
ꯑꯣ ꯑꯩꯁꯨꯦ ꯐꯝꯃꯤꯗ ꯀꯩ ꯀꯔꯤꯝ ꯇꯧꯗꯦꯗ ꯍꯧꯖꯤꯛ ꯁꯣꯛ ꯀ ꯁꯥꯟꯅꯕ ꯀꯥꯡꯕꯨꯒꯤ ꯗꯤꯜ ꯂꯦꯟꯕ ꯑꯣꯏꯅ ꯌꯦꯡꯉ ꯂꯩꯗ
ꯑꯣ
ꯁꯥꯟꯅꯁꯦ ꯍꯥꯏꯔꯝꯕꯅꯦ ꯑꯩꯅ ꯑꯁ ꯌꯥꯝ ꯁꯥꯕꯗꯨꯗ ꯑꯩꯅ ꯐꯝ ꯉꯝꯃꯛꯇ꯭ꯔꯕ
ꯑꯣ
ꯐꯦꯟꯒꯁꯤ ꯎꯪꯉꯒ ꯀꯩꯅꯣ ꯅꯨꯡꯉꯥꯏꯅ ꯁꯥꯟꯅꯕ ꯑꯣꯏꯇꯥꯔꯗꯤ ꯌꯥꯎꯕ ꯌꯥꯕ ꯁꯤꯒꯤ ꯐꯤꯕꯝꯁꯤꯗꯗꯤ ꯑꯩ ꯁꯤꯕ ꯇꯥꯔꯦꯅꯦ
ꯃꯥꯅꯦ ꯃꯥꯅꯦ ꯑꯗꯨꯁꯨ ꯌꯦꯡꯗ ꯌꯥꯄꯣꯟꯇꯦ ꯅꯠꯇ꯭ꯔꯥ
ꯎꯝ ꯃꯩꯁꯨ ꯂꯥꯛꯇꯦꯅꯦ ꯇꯧꯔꯤꯁꯦ
ꯃꯩꯁꯦ ꯅꯣꯡ ꯍꯥꯡꯉꯒ ꯂꯥꯛꯄ ꯑꯣꯏꯁꯨ ꯑꯣꯏ ꯂꯥꯛꯆꯅꯤꯗ ꯕ꯭ꯔꯣ ꯑꯗꯨꯒꯤꯕꯨ ꯀꯩꯅꯣꯅꯦ
ꯃꯩ ꯂꯥꯛꯇꯕ ꯍꯥꯏꯁꯦ ꯁꯨꯃꯥꯏꯅ ꯇꯧꯕꯅꯤꯗ ꯂꯥꯛꯄꯨꯗꯤ ꯂꯥꯛꯄ
ꯑꯥ
ꯁꯣꯝꯒꯤꯁꯦ ꯃꯩꯁꯦ ꯍꯥꯞꯀꯗꯕ ꯀꯥꯗꯅ ꯁꯣ ꯂꯣꯜꯂ ꯆꯠꯈ꯭ꯔꯦꯕ
ꯑꯥ
ꯑꯗꯨꯒꯤ ꯉꯥꯏꯔꯤꯕꯅꯦ ꯁꯣ ꯄꯨꯔꯛꯄ ꯉꯁꯥꯏ ꯑꯌꯨꯛꯇꯩ ꯉꯥꯏꯔꯤꯁꯦ ꯂꯥꯛꯑꯦ ꯂꯥꯛꯑꯦ ꯂꯥꯛꯑꯦ ꯂꯥꯛꯑꯦ ꯍꯥꯏꯁꯦ ꯄꯨꯡ ꯃꯔꯤꯃꯨꯛꯇꯤ ꯐꯥꯔꯦꯅꯦ
ꯑꯣ ꯑꯣꯟꯊꯣꯛ ꯁꯥꯡꯅ ꯆꯠꯈ꯭ꯔꯦꯅꯦ ꯃꯥꯗꯤ ꯑꯗꯨꯗꯤꯅꯦ
ꯉꯥꯏꯕꯗ ꯋꯥꯔꯦꯅꯦ
ꯑꯣ ꯉꯥꯏ ꯉꯥꯏꯔ ꯉꯥꯏꯔꯒ ꯕꯁ ꯐꯪꯉꯦꯒꯤ ꯐꯤꯕꯝꯗ ꯑꯗꯨꯝ ꯇꯧꯔ ꯂꯩꯔꯦꯕ ꯅꯠꯇ꯭ꯔꯥ
ꯁꯤꯒꯤ ꯐꯤꯕꯝꯁꯤꯗꯤ ꯌꯥꯗꯦ ꯍꯌꯦꯡꯁꯦ ꯁꯨꯃꯥꯏꯅ ꯍꯌꯦꯡꯐꯥꯎ ꯂꯥꯛꯇ꯭ꯔꯗꯤ ꯐꯖꯅꯤꯕꯣ
ꯎꯝ ꯍꯣꯏꯗꯥ ꯉꯥꯏꯕ ꯍꯥꯏꯕꯅꯤꯅ ꯑꯗꯨꯝ ꯉꯥꯏ ꯇꯥꯔꯦꯅ ꯈꯔꯗꯤ
ꯍꯌꯦꯡ ꯂꯩꯔꯤ ꯐꯥꯎꯗꯤ ꯑꯗꯨꯝ ꯉꯥꯏꯕ ꯌꯥꯏꯗ
ꯃꯥꯅꯦ ꯃꯥꯅꯤ ꯑꯆꯨꯝꯕ ꯋꯥꯐꯝꯅꯤ ꯕ꯭ꯔꯣꯗꯤꯡ ꯋꯥꯔꯜꯀꯞꯀꯨꯝꯕ ꯌꯦꯡꯗ꯭ꯔꯣ
ꯑꯁ ꯎꯝ ꯉꯁꯥꯏ ꯑꯌꯨꯛꯀꯤꯗꯣ ꯑꯉꯟꯕꯒꯤꯗꯣ ꯃꯇꯦꯛ ꯑꯃ ꯌꯦꯡꯕ ꯐꯪꯉꯦ ꯑꯗꯨꯒ ꯁꯥꯏꯀꯦꯟ ꯃꯦꯠꯁꯇꯨꯗꯤ ꯐꯖꯅ ꯌꯦꯡꯉꯦ
ꯑꯍꯥꯟꯕꯒꯤꯗꯨꯗꯤ ꯌꯦꯡꯒꯦꯅꯗꯤ ꯈꯜꯂꯝꯕ
ꯑ
ꯃꯤꯀꯞ ꯊꯣꯛꯄꯗ ꯕꯥꯔꯣ ꯃꯈꯥꯏ ꯄꯨꯡ ꯑꯃ ꯑꯗꯨꯃꯥꯏꯟ ꯇꯥꯔꯝꯃꯦ ꯑꯗꯨꯅ ꯑꯁ ꯃꯇꯝꯁꯦ ꯈꯤꯇꯪ ꯋꯥꯠꯂꯤꯗꯥꯅ ꯇꯨꯝꯗꯔꯨꯔꯦ ꯑꯗꯨꯒꯗꯤ ꯃꯤꯀꯞ ꯊꯣꯛꯑꯀꯥꯟꯗ ꯂꯣꯏꯔꯝꯃꯦ ꯂꯣꯏꯔꯝꯗꯥꯏ ꯑꯣꯏ ꯂꯩꯔꯝꯃꯦ ꯌꯥꯗꯦꯅꯧ ꯍꯟꯗꯛꯀꯤ ꯇꯥꯏꯃꯤꯡꯁꯤ ꯌꯥꯗꯦꯅꯤ
ꯃꯥꯅꯦ ꯃꯥꯅꯦ ꯂꯝꯗꯨꯅꯁꯨ ꯑꯣꯏꯕꯖꯥꯠꯅꯤ
ꯑꯗꯨ ꯑꯣꯏꯕꯖꯥꯠꯅꯤ ꯍꯣꯏ ꯑꯩꯈꯣꯏꯔꯣꯝꯒꯤ ꯑꯩꯈꯣꯏꯔꯣꯝꯗ ꯇꯧꯔꯝꯕ ꯑꯣꯏꯇꯥꯔꯗꯤ ꯇꯥꯏꯃꯤꯡꯁꯦ ꯌꯥꯝ ꯅꯨꯡꯉꯥꯏꯅ ꯌꯦꯡꯕ ꯐꯪꯒꯗꯧꯕꯗꯣ ꯇꯨꯝꯒ꯭ꯔꯀꯥꯟꯗ ꯃꯣꯏꯗꯤ ꯅꯨꯡꯉꯥꯏꯅ ꯅꯨꯡꯁꯥ ꯁꯥꯔꯤꯕ ꯅꯨꯡꯁꯥ ꯃꯔꯛꯇ ꯅꯨꯡꯉꯥꯏꯅ ꯁꯥꯟꯅ ꯂꯩꯔꯦꯅꯦ
ꯃꯥꯅꯦ ꯍꯥꯏꯒꯨꯝꯗꯅ ꯃꯇꯝꯗꯣ ꯌꯥꯝ ꯇꯥꯏꯌꯣꯟꯅꯔꯦ ꯑꯩꯈꯣꯏꯒꯁꯨ
ꯌꯥꯗꯦ ꯍꯟꯗꯛꯇꯤ ꯌꯦꯡꯕ ꯃꯤꯖꯦ ꯀꯌꯥ ꯌꯥꯝꯃꯝꯗꯧ ꯃꯥꯟꯗꯦꯕꯣ
ꯑꯥ ꯑꯌꯨꯛꯀꯨꯝꯕꯗ ꯈꯔ ꯌꯦꯡꯅꯔꯝꯒꯗ꯭ꯔꯥ ꯅꯨꯡꯗꯥꯡ ꯈꯔ ꯑꯉꯟꯕꯗꯒꯗꯤ ꯑꯈꯦꯡꯕꯗꯤ ꯈꯩ ꯍꯟꯊꯔꯝꯒꯅꯤ
ꯍꯣꯏ ꯑꯁ ꯄꯨꯡ ꯑꯃ ꯃꯈꯥꯏꯗ ꯉꯥꯏꯕ ꯍꯥꯏꯁꯦ ꯐꯥꯒꯤ ꯅꯠꯇꯦꯅꯦ
ꯃꯥꯅꯦ ꯑꯃ ꯃꯈꯥꯏ ꯍꯥꯏꯖꯕꯩ ꯋꯥꯅꯤ ꯂꯣꯏꯔꯛ ꯄꯗꯗꯤ ꯅꯨꯡ ꯅꯣꯡꯉꯥꯜꯂꯝꯃꯅꯤ ꯃꯣꯏꯒꯤꯗꯣ
ꯒꯦꯝ ꯂꯣꯏꯔꯛꯄꯗꯤ ꯑꯗꯨꯝ ꯅꯣꯡꯉꯥꯜꯂꯦ ꯉꯁꯥꯏ ꯑꯌꯨꯛꯀꯤꯗꯨꯁꯨ ꯑ ꯑꯍꯥꯟꯕꯒꯤ ꯄ꯭ꯂꯦꯗꯣ ꯂꯣꯏꯔꯝꯗꯥꯏꯗꯅꯦ ꯑꯩꯅ ꯌꯦꯡꯉꯤꯗꯣ ꯑꯗꯨ ꯍꯦꯛ ꯂꯣꯏꯕꯒ ꯑꯗꯨꯝ ꯅꯣꯡꯉꯥꯜꯂꯦ
ꯑꯁ ꯑꯗꯨꯗꯤ ꯍꯛꯆꯥꯡ ꯁꯣꯛꯀꯅꯤꯗꯥ
ꯁꯦꯀꯦꯟ ꯃꯦꯠꯆꯇ ꯑꯗꯨꯝ ꯉꯥꯏꯕ ꯑꯣꯏꯅ ꯑꯗꯨꯝ ꯑꯃꯨꯛ ꯌꯦꯡꯉꯨꯅꯤ ꯁꯦꯀꯦꯟ ꯃꯦꯁꯁꯨ ꯑꯗꯨꯝ ꯐ ꯐꯖꯩꯅꯦꯗꯨꯝ
ꯑꯣ ꯏꯪꯂꯦꯟꯒ ꯀꯩꯅꯣꯒ ꯁꯥꯟꯅꯩ ꯍꯥꯏꯕꯗꯣ ꯍꯥꯏꯐꯦꯠ ꯌꯦꯡꯉꯧꯋꯤ ꯃꯗꯨ ꯌꯥꯝ ꯀꯨꯝꯅꯗꯤ ꯌꯦꯡꯗ꯭ꯔꯦ ꯑꯩꯁꯨ ꯊꯕꯛ ꯏꯪꯈꯥꯡ ꯑꯌꯨꯛ ꯑꯣꯏꯕꯅꯤꯅ ꯆꯤꯟꯕꯅꯤꯅꯀꯣ
ꯃꯩ ꯇꯥꯏꯅꯦ ꯒꯦꯝꯁꯦ ꯇꯪꯈꯥꯏ ꯆꯟꯗ꯭ꯔꯤꯉꯩꯗ ꯔꯦꯠ ꯀꯥꯔꯠ ꯆꯥꯕꯅ ꯍꯥꯟꯒ꯭ꯔꯦ
ꯑꯣ ꯀꯩꯅꯣꯁꯨ ꯌꯥꯝ ꯐꯖꯅ ꯁꯥꯟꯅꯒꯤ ꯃꯥꯜꯂꯦ ꯉꯔꯥꯡꯁꯦ ꯕ꯭ꯔꯥꯖꯤꯜꯒ ꯅꯣꯔꯋꯦꯒꯁꯨ ꯅꯣꯔꯋꯦꯅ ꯑꯗꯨꯝ ꯈꯔ ꯑꯣꯠ ꯄꯤꯈ꯭ꯔ ꯃꯥꯜꯂꯦꯅꯦ
ꯕ꯭ꯔꯥꯖꯤꯜ ꯅꯩꯒꯤꯕꯣ ꯕ꯭ꯔꯥꯖꯤꯜ ꯀꯞꯄꯦ ꯀꯩꯅꯣ ꯆꯟꯁꯇꯤ ꯐꯖꯅ ꯐꯪꯕꯅꯦꯕ ꯃꯣꯏꯁꯦ ꯆꯟꯕ ꯉꯝ ꯉꯝꯗꯕ ꯍꯥꯏꯇꯥꯔꯦꯅꯦ ꯆꯥꯟꯁꯇꯤ ꯃꯣꯏꯅ ꯍꯦꯜꯂꯦꯃꯤ ꯑꯗꯨꯕꯨ ꯌꯥꯗꯦ
ꯍꯩꯕꯁꯦ ꯃꯣꯏꯅ ꯈꯔ ꯍ‌ꯦꯟ ꯍꯦꯟꯈ꯭ꯔꯕ
ꯍꯩꯕꯗꯤ ꯃꯣꯏꯅ ꯍꯦꯜꯂꯦꯗ ꯄꯣꯁꯤꯁꯟ ꯃꯣꯏꯅ ꯍꯦꯜꯂꯦ ꯑꯗ‌ꯣꯏꯁꯨ ꯗꯥꯎꯅꯗꯤ ꯑꯣꯏ ꯃꯥꯜꯂꯦꯗ ꯉꯔꯥꯡꯒꯤ ꯀꯩꯅꯣꯒꯤ ꯕ꯭ꯔꯥꯖꯤꯜꯒꯤꯗꯨꯗꯤ
ꯑꯣ ꯗꯦꯃꯥꯔꯒꯗꯨ ꯌꯥꯝ ꯀꯞꯄ ꯎꯏ ꯀꯞ ꯎꯕ ꯍꯥꯏꯇꯥꯔꯦ ꯃꯥ ꯔꯤꯇꯌꯔꯃꯦꯟ ꯆꯠꯂꯦ ꯈꯣꯠꯂꯦ ꯀꯥꯏꯁꯨ ꯍꯥꯏ ꯃꯥꯜꯂꯦ ꯑꯣ ꯃꯥꯅ ꯀꯥꯎꯕ꯭ꯔꯣ
ꯃꯥꯅ ꯅꯠꯇꯦ ꯑꯃꯅ ꯀꯥꯎꯕꯅꯦ ꯄꯨꯟꯌꯥ ꯍꯥꯏꯕ ꯀꯨꯟꯌꯥ ꯀꯨꯟꯌꯥ ꯅꯨꯄꯥꯗꯣ
ꯃꯥꯅ ꯀꯥꯎꯖꯍꯜꯂꯝꯃꯗꯤ ꯑꯁ ꯃꯣꯏ
ꯑꯩꯁꯨ ꯐꯨꯜ ꯌꯦꯡꯗꯦ ꯑꯍꯥꯟꯕꯒꯤꯗꯣ ꯅꯥꯏꯃꯦꯔ ꯆꯪꯕ꯭ꯔꯥ ꯆꯪꯗꯕ꯭ꯔꯗꯤ ꯈꯪꯗꯦ ꯂ ꯂꯣꯏꯔꯛꯄꯗ ꯑꯣꯏꯕꯅꯤꯅ ꯑꯍꯥꯟꯕ ꯑꯩꯅ ꯍꯥꯏ ꯂꯥꯏꯠꯇ ꯅꯣꯡꯉꯥꯜꯂꯒ ꯍꯥꯏ ꯂꯥꯏꯠ ꯑꯃꯨꯛ ꯌꯦꯡꯉꯦꯕ
ꯑꯥ
ꯄꯦꯅꯥꯜꯇꯤ ꯀꯥꯎꯕꯗꯨ ꯆꯪꯗꯦꯕ ꯑꯍꯥꯟꯕꯩꯗꯣ ꯄꯦꯅꯥꯜꯇꯤ ꯑꯅꯤꯅꯦ ꯐꯪꯉꯤꯁꯦ ꯑꯃꯕꯨꯗꯤ ꯅꯥꯏꯃꯔꯅ ꯂꯥꯁꯇ ꯀꯥꯎꯕꯗꯨꯗꯤ ꯑꯗꯨꯝ ꯆꯜꯂꯦꯕ
ꯑꯥ
ꯑꯗꯨꯁꯨ ꯑꯦꯛꯁꯇ꯭ꯔꯥ ꯇꯥꯏꯝ ꯂꯥꯁ ꯑꯋꯥꯔ ꯑꯦꯛꯁꯇ꯭ꯔꯥ ꯇꯥꯏꯝ ꯑꯗꯨꯒ ꯑꯦꯛꯁꯇ꯭ꯔꯥ ꯇꯥꯏꯝꯗꯤ ꯍꯦꯜꯂꯒ ꯃꯇꯝ ꯐꯪꯉꯤꯅꯦ ꯑꯗꯨꯁꯨ ꯃꯤꯅꯤꯠ ꯃꯉꯥ ꯑꯃꯨꯛ ꯍꯦꯜꯂꯤꯅꯦ ꯑꯦꯛꯁꯇ꯭ꯔꯥ ꯇꯥꯏꯝꯗꯒꯤ
ꯑꯁ ꯑꯗꯨꯗꯤ ꯃꯥꯅ ꯃꯉꯣꯟꯗ ꯄꯤꯕꯤꯔꯝꯃꯗꯤ ꯃꯣꯏ ꯄꯦꯅꯥꯜꯇꯤ ꯀꯧꯅꯕꯒꯤ ꯆꯥꯟꯁ ꯑꯗꯨꯝ ꯃꯆꯥ ꯑꯃꯗꯤ ꯐꯪꯖꯒꯗꯧꯅꯦꯃꯤ
ꯑꯗꯨꯃꯥꯏꯅꯗꯤ ꯈꯜꯂꯝꯕꯅꯦ ꯑꯗꯨꯕꯨ ꯌꯥꯗꯦ ꯑꯍꯥꯟꯕꯒꯤꯗꯣ ꯆꯜꯂꯝꯗꯕꯅꯤꯅ
ꯃꯣꯏꯒꯤ ꯀꯩꯅꯣꯁꯨ ꯑꯗꯨꯝ ꯐꯖꯅ ꯁꯥꯟꯅꯔꯛꯄ ꯃꯥꯜꯂꯦ ꯍꯂꯥꯟ
ꯑꯁ ꯍꯂꯥꯟꯗꯁꯨ ꯍꯣꯏ ꯂꯥꯁꯇ ꯃꯥꯅ ꯗꯥꯎ ꯌꯥꯈꯤꯕ ꯍꯥꯏꯇꯥꯔꯦꯅꯦ ꯕꯣꯜꯁꯨ ꯃꯣꯏ ꯪ ꯐꯪꯕ ꯅꯠꯇꯦꯕ ꯂꯥꯁꯇ ꯃꯥꯅ ꯍꯦꯗꯤꯡꯗ ꯑꯃ ꯆꯟꯈ꯭ꯔꯦ
ꯑꯥ
ꯑꯅꯤꯁꯨꯕꯗ ꯃꯥꯅ ꯑꯃꯨꯛ ꯑꯥꯗꯒꯤ ꯀꯥꯎꯔꯛꯄꯗ ꯑꯗꯨꯝ ꯆꯟꯈ꯭ꯔꯦ ꯃꯗꯥꯎꯗꯣ ꯃꯥ ꯃꯊꯟꯗꯅꯅꯦ ꯑꯅꯤ ꯆꯜꯂꯤꯖ‌ꯦ
ꯃꯥꯅꯦ ꯑꯗꯨꯅꯦ ꯃꯣꯏꯅ ꯈꯔ ꯅꯩꯈ꯭ꯔꯕꯁꯤꯡꯅꯦ ꯑꯩꯁꯨ ꯃꯑꯣꯡꯗꯨ ꯎꯕꯗ
ꯊꯧꯁꯥꯗꯕ ꯍꯥꯏꯇꯥꯔꯦ ꯃꯣꯏꯅ ꯂꯥꯁꯇꯗꯤ ꯃꯣꯏ ꯉꯝꯃꯛꯄꯗꯣ
ꯑꯥ
ꯗꯥꯎ ꯌꯥꯈꯤꯕ ꯍꯥꯏꯇꯥꯔꯦꯅꯦ ꯍꯥꯂꯥ ꯍꯂꯥꯟꯒꯤ ꯃꯗꯥꯎꯁꯤꯗꯤ ꯄ‌ꯣꯔꯥ ꯍꯟꯗꯛ ꯎꯝ ꯒꯣꯜꯁꯨ ꯃꯁꯛ ꯃꯁꯛ ꯃꯇꯧꯒꯗꯨ ꯏꯃꯥꯟ ꯃꯥꯟꯅꯈꯩ ꯒꯣꯜ ꯑꯅꯤꯕꯨ ꯆꯟꯈꯤ ꯉꯁꯤꯁꯨ
ꯑꯦ ꯃꯥꯁꯨ ꯀꯩꯅꯣ ꯇꯧꯔ ꯃꯥꯜꯂꯦꯅꯦ ꯃꯣꯏ ꯒꯣꯜ ꯈ꯭ꯋꯥꯏ ꯌꯥꯝ ꯆꯟꯕ ꯃꯥꯜꯂꯦꯅꯦ ꯍꯟꯗꯛꯀꯤ
ꯑꯥ ꯑꯥ ꯌꯥꯎꯈ꯭ꯔꯦ ꯃꯥꯁꯨ ꯑꯍꯨꯝꯁꯨꯨꯕꯗ ꯑꯍꯨꯝ ꯑꯍꯨꯝ ꯃꯔꯛꯇꯨꯗ ꯃꯥꯁꯨ ꯌꯥꯎꯈ꯭ꯔꯦ ꯃꯥꯅꯦ ꯕꯥꯄꯦꯅꯦ ꯎꯝ ꯃꯦꯁꯤꯅꯤ ꯃꯣꯏ ꯑꯍꯨꯝ ꯑꯗꯨꯒ ꯔꯣꯅꯥꯜꯗꯣꯅ ꯁꯚꯦꯟ ꯑꯣꯏ ꯂꯩꯔꯦ ꯃꯥꯅ ꯅꯝꯕꯔ ꯁꯚꯦꯟ ꯑꯣꯏ ꯂꯩꯔꯕ ꯍꯤ ꯍꯤ ꯍꯤ
ꯃꯥꯗꯤ ꯃꯁꯥꯏ
ꯑꯥ ꯃꯥꯒꯤ ꯃꯁꯥꯒꯤ ꯁꯕꯦꯟ ꯑꯣꯏ ꯑꯗꯨꯝ ꯂꯩꯔꯦ ꯃꯊꯥꯎꯗꯣ ꯃꯗꯨ ꯃꯤꯗꯨꯁꯨ ꯍꯥ
ꯑꯈꯣꯏ ꯇꯤꯝ ꯃꯈꯣꯏ ꯇꯤꯝꯁꯨ ꯑꯗꯨꯝ ꯐꯖꯅꯗꯤ ꯁꯥꯟꯅꯖꯕꯅꯦ ꯑꯗꯨꯕꯨ ꯈꯪꯗꯦ ꯃꯣꯏꯁꯨ ꯏꯌꯥ ꯆꯥꯟꯅꯗꯕ ꯍꯥꯏꯒꯗ꯭ꯔꯥ ꯄ꯭ꯂꯦꯁꯦ ꯃꯣꯏ ꯌꯦꯡ
ꯋꯥ ꯍꯣꯏ ꯌꯥꯗ꯭ꯔꯦꯗ ꯍꯟꯗꯛꯁꯤ ꯃꯥꯁꯨ ꯃꯣꯏ ꯏꯆꯥꯟ ꯆꯥꯟꯅꯗꯕ꯭ꯔꯥ ꯀꯩꯅꯣꯝ ꯇꯧꯋꯤꯗ ꯃꯣꯏꯁꯦ
ꯑꯥ ꯑꯗꯨꯅꯦ ꯃꯣꯏꯒꯤ ꯈꯪꯗꯦ ꯄ꯭ꯂꯦ ꯁ꯭ꯇꯥꯏꯜ ꯍꯥꯏꯒꯗ꯭ꯔꯥ ꯀꯩꯅꯣ ꯑꯇꯣꯞꯄ ꯂꯝꯒꯤꯒ ꯍꯦꯛ ꯌꯦꯡꯀꯥꯟꯗ ꯏꯆꯥꯟ ꯆꯥꯟꯅꯗꯕ ꯒꯣꯜ ꯅꯨꯡ ꯏꯇꯠ ꯇꯠꯂꯦꯕ
ꯑꯗꯨꯕꯨ ꯃꯣꯏꯁꯤ ꯏꯌꯥ ꯌꯥꯗꯦꯅꯦ ꯇꯧꯔꯤꯁꯤ ꯑꯃꯒ ꯑꯃꯒ ꯑꯃꯒꯤꯁꯨ ꯆꯥꯟꯁ ꯄꯤꯅꯤꯡꯗꯕꯒꯤ ꯇꯥꯏꯞꯇ ꯑꯃꯨꯛ ꯇꯧꯋꯦꯅꯦ ꯃꯣꯏ ꯀꯥꯡꯕꯨꯒꯤꯁꯦ
ꯃꯥꯅꯦ ꯃꯥꯅꯦ ꯁꯨꯝ ꯌꯦꯡꯉꯛꯄꯗ ꯄ꯭ꯂꯦ ꯅꯨꯡꯉꯥꯏꯅ ꯌꯦꯡꯕ ꯍꯥꯏꯗꯣ ꯁꯣꯛ ꯌꯥꯎꯗꯦ ꯃꯣꯏ ꯇꯤꯝꯖꯦ ꯊꯤꯠ ꯊꯥꯠ ꯊꯤꯠ ꯊꯥ ꯑꯗꯨꯝ ꯇꯧ ꯂꯩ
ꯑꯗꯣ ꯁꯚꯦꯟꯗꯨꯗ ꯆꯜꯍꯟꯅꯤꯡꯗꯕꯒꯤ ꯃꯑꯣꯡꯗ ꯇꯧꯈ꯭ꯔꯦꯕ ꯃꯣꯏ ꯀꯥꯡꯕꯨꯗꯨꯁꯨ ꯌꯦꯡꯕꯗ ꯑꯗꯨꯝ
ꯑ
ꯀꯩꯅꯣꯝ ꯇꯧꯋꯦꯕ ꯕꯣꯜ ꯕꯣꯜ ꯄꯥꯏꯕ ꯏꯐꯪ ꯐꯪꯗꯦ ꯀꯩꯅꯣꯃꯥ ꯑꯗꯨ ꯅꯨꯄꯥꯗꯣ
ꯀꯩꯅꯣꯒ ꯈꯨꯠꯁꯥꯟꯅꯁꯤ ꯈꯔꯗꯤ ꯈꯦꯠꯅꯕꯖꯥꯠꯅꯤ ꯃꯥꯒ ꯃꯦꯁꯤꯒ ꯃꯥꯒ ꯈꯨꯠꯁꯥꯟꯅꯁꯤ ꯃꯥꯟꯅꯗꯕ ꯖꯥꯠꯅꯤ
ꯃꯥꯟꯅꯗꯦꯗ ꯍꯣꯏ ꯃꯦꯁꯤ ꯈꯣꯏꯁꯤꯅ ꯏꯆꯝ ꯆꯝꯅ ꯁꯥꯟꯅꯔꯒ ꯀꯩꯅꯣ ꯇꯧꯔꯒ ꯃꯥꯥꯏꯁꯤ ꯃꯤꯉꯣꯟꯗ ꯀꯩꯅꯣ ꯇꯧꯋꯦ ꯑꯦꯁꯤꯁꯇꯨ ꯐꯖꯅ ꯇꯧꯋꯦꯕ ꯃꯥꯗꯤ ꯆꯟꯁꯨ ꯆꯟꯖꯩ ꯑꯗꯨꯏꯁꯨ ꯑꯦꯁꯤꯁꯨ ꯐꯖꯅ ꯄꯤꯌꯦ ꯃꯥꯏꯗꯤ
ꯃꯥꯅꯤ
ꯑꯃ ꯁꯕꯦꯟꯗꯨꯗꯤ ꯌꯥ ꯃꯥꯗꯤ ꯀꯤꯞꯄꯔꯒꯤ ꯇꯥꯏꯞꯇ ꯀꯩꯅꯣ ꯇ ꯂꯦꯞꯄ ꯂꯩꯔꯦ
ꯑꯥ ꯑꯗꯨꯃꯥꯏꯅ ꯍꯥꯏꯅꯩ ꯃꯥꯁꯤ ꯕꯣꯜ ꯉꯥꯏꯌꯦꯅ ꯑꯃ ꯍꯥꯏꯅꯩ ꯕꯣꯜ ꯀꯌꯥ ꯇꯥꯟꯅꯗꯦ ꯈꯣꯠꯇꯦ
ꯕꯣꯜ ꯉꯥꯏꯕ ꯑꯣꯏꯅ ꯃꯤꯒꯤ ꯀꯤꯞꯄꯔꯗꯨꯗ ꯀꯤꯞꯄꯔ ꯃꯍꯨꯠ ꯁꯤꯜꯂ ꯉꯥꯏꯔ ꯂꯩꯔꯦꯕ
ꯑꯥ
ꯏꯌꯥ ꯌꯥꯗꯦꯕ
ꯍꯣꯔꯦꯟ ꯂꯩ ꯍꯣꯔꯦꯟ ꯂꯩ ꯍꯥꯏꯒꯨꯝ
ꯍꯣ ꯍꯣꯔꯦꯟꯅꯃ ꯍꯣꯔꯦꯟ ꯂꯩꯒꯅꯤ ꯍꯣꯔꯦꯟ ꯂꯩꯌꯦ ꯑꯗꯨꯁꯨ ꯄꯨꯡ ꯑꯃ ꯃꯈꯥꯏꯔ ꯑꯗꯨꯃꯥꯏꯅ ꯑꯣꯏꯌꯦꯅꯦ ꯕꯥꯔꯣ ꯃꯈꯥꯏꯔ ꯑꯃ ꯃꯈꯥꯏꯔ ꯑꯗꯨꯃꯥꯏꯅ ꯑꯣꯏꯕꯅꯤ
ꯉꯥꯏ ꯉꯝꯗꯦꯅꯦ ꯃꯣꯏ ꯀꯥꯡꯕꯨꯒꯤꯁꯦ ꯃꯇꯝꯖꯤ ꯊꯦꯡꯃꯟꯗꯅ ꯑꯁ ꯈꯤꯇꯪ ꯀꯩꯅꯣ ꯉꯟꯂꯛ ꯇꯧꯔ ꯄꯨꯡ ꯃꯥꯄꯟ ꯃꯈꯥꯏ ꯇꯔꯥ ꯃꯈꯥꯏ ꯑꯗꯨꯃꯥꯏꯅ ꯇꯧꯔꯗꯤ ꯌꯦꯡꯕꯩ ꯇꯥꯏꯃꯤꯡꯁꯦ ꯆꯞ ꯆꯥꯕꯅꯤꯅꯦ
ꯃꯥꯅꯦ ꯇꯔꯥꯃꯥꯊꯣꯏ ꯃꯈꯥꯏ ꯍꯥꯏ ꯁ꯭ꯋꯥꯏ ꯆꯞ ꯆꯥꯔꯕꯅꯦ ꯑꯃ ꯁ꯭ꯋꯥꯏ ꯂꯣꯏꯔꯁꯨ
ꯎꯝ ꯍꯌꯦꯡꯗꯤ ꯅꯨꯡꯉꯥꯏꯅꯤ ꯍꯌꯦꯡꯗꯤ ꯇꯔꯥ ꯃꯈꯥꯏꯗ ꯂꯩꯕꯅꯦꯕ ꯑꯥꯔꯖꯦꯟꯇꯤꯅꯥꯒꯤ
ꯑꯥ ꯑꯔꯖꯦꯟꯇꯤꯅꯥꯒꯤ ꯍꯌꯦꯡ ꯂꯩ ꯕ꯭ꯔꯣꯁꯨ ꯑꯔꯖꯦꯟꯇꯤꯅꯥꯒꯤ ꯌꯦꯡꯕ꯭ꯔꯣ ꯑꯗꯨꯝ ꯑꯔꯖꯦꯟꯇꯤꯅꯥꯏ ꯑꯗꯨꯝ ꯌꯦꯡꯕ꯭ꯔꯣ
ꯌꯦꯡꯉꯦ ꯑꯗꯨꯝ ꯌꯦꯡꯉꯦ ꯑꯔꯖꯦꯟꯇꯤꯅꯥꯒꯤꯗꯤ
ꯑꯥ
ꯍꯌꯦꯡ ꯅꯥꯏꯟ ꯊꯥꯔꯇꯤꯗ ꯂꯩꯌꯦ ꯑꯗꯨꯒꯤ ꯇꯥꯏꯃꯤꯡꯗꯣ ꯆꯞ ꯆꯥꯏ
ꯑꯥ ꯑꯗꯨꯗꯤ ꯍꯌꯦꯡ ꯑꯃꯨꯛ ꯌꯦꯡ ꯇꯥꯕꯅꯤꯅꯦ ꯑꯩꯈꯣꯏꯁꯨ ꯑꯔꯖꯦꯟꯇꯤꯅꯥꯒꯤ ꯑꯗꯨꯝ ꯌꯦꯡꯉꯤꯗ ꯃꯥꯅꯤ
ꯑꯑ ꯑꯩꯈꯣꯏꯅ ꯌꯦꯡꯉꯤꯁꯦ ꯑꯉꯟꯕꯩꯒ ꯑꯌꯨꯛꯀꯤ ꯀꯩꯅꯣ ꯀꯩꯗꯨꯒ ꯑꯗꯨꯝ ꯉꯥꯏꯔꯤꯅꯦ ꯕꯥꯔꯣ ꯃꯈꯥꯏ ꯑꯃ ꯃꯈꯥꯏ ꯑꯍꯨꯝ ꯃꯈꯥꯏꯒꯤꯁꯨ ꯌꯦꯡꯗ꯭ꯔꯦꯗ ꯑꯅꯝꯕ
ꯑꯥ
ꯕꯥꯔꯣ ꯃꯈꯥꯏ ꯐꯥꯎꯕꯨꯗꯤ ꯆꯤꯟꯅꯆꯤꯟꯅ ꯌꯦꯡꯕ ꯌꯥꯏꯑꯕꯀꯣ
ꯑꯥ
ꯑꯃ ꯃꯈꯥꯏꯒ ꯑꯍꯨꯝ ꯃꯈꯥꯏꯒꯤꯗꯨꯗꯤ ꯀꯗꯥꯏꯗꯩ ꯀꯅꯥꯅ ꯍꯧꯒꯠꯂꯒ ꯀꯅꯥꯅ ꯌꯦꯡ ꯉꯝꯗꯣꯏꯅꯣꯗ
ꯃꯥꯅꯤ
ꯃꯗꯨꯒꯤꯗꯨ ꯌꯦꯡꯒꯦ ꯍꯥꯏꯔꯒꯅ ꯄꯨꯡ ꯇꯔꯨꯛ ꯇꯔꯦꯠ ꯑꯗꯨꯋꯥꯏꯗꯒꯤ ꯇꯨꯝꯕ ꯍꯧꯗ ꯑꯗꯨꯝ ꯉꯥꯏꯔꯦ
ꯑꯗꯨꯗ ꯑꯍꯤꯡꯒ ꯑꯇꯨꯝꯕꯒ ꯌꯦꯡꯕ ꯍꯧꯅꯗꯦꯗ ꯈꯔ ꯌꯦ ꯌ‌ꯦꯡꯕ ꯌꯥꯕ ꯌꯦꯡꯉ ꯂꯣꯏꯔꯦꯗ ꯇꯨꯝꯕ ꯀꯥꯏꯔꯨꯔꯒ ꯑꯃꯨꯛ ꯅꯥꯅꯕꯅꯤ ꯂꯣꯏꯔꯛꯄꯗ
ꯑꯗꯨꯅꯤ ꯍꯛꯆꯥꯡꯒꯤꯁꯨ ꯈꯟꯗ ꯌꯥꯗꯦꯕ
ꯃꯥꯅꯦ ꯃꯥꯅꯦ ꯃꯣꯏ ꯄ꯭ꯂ‌ꯦ ꯐꯅ ꯅꯨꯡꯉꯥꯏꯕ
ꯁꯤ ꯋꯥꯔꯜ ꯀꯞ ꯊꯅꯁ ꯋꯥꯔꯜ ꯀꯞ ꯍꯧꯕꯗꯒꯤ ꯌꯥꯗ꯭ꯔꯦꯅꯦ ꯆꯥꯕ ꯊꯛꯄ ꯏꯌꯥ ꯌꯥꯗ꯭ꯔꯦꯅꯦ ꯇꯥꯏꯃꯤꯡ ꯆꯥꯅ ꯆꯥꯗꯕꯒꯤꯔ ꯀꯩ ꯀꯩꯅꯣꯝ ꯇꯧꯔꯦꯅꯦ ꯏꯁꯥꯁꯦ ꯅꯥꯒꯦ ꯇꯧꯔꯦꯅꯦ
ꯕ꯭ꯔꯣꯗꯤ ꯍꯧꯖꯤꯛꯀꯥꯟꯁꯦ ꯀꯩꯀꯩ ꯍꯣꯠꯅꯔꯤꯕ ꯑꯣꯏꯗꯣꯏꯅꯣ
ꯋꯥꯔꯜ ꯀꯞꯁꯤ ꯌꯥꯝ ꯊꯨꯅ ꯂꯣꯏꯈ꯭ꯔꯗꯤ ꯐꯔ ꯗꯝꯅꯦ
ꯂꯣꯏꯔꯛꯑꯅꯤ ꯇꯥꯡ ꯀꯨꯟꯗ ꯂꯣꯏꯅꯤ ꯍꯥꯏꯗꯥꯏꯅꯦ
ꯑ ꯇꯥꯡ ꯀꯨꯟꯗꯗꯤ ꯂ‌ꯣꯏꯔꯅꯤ
ꯃꯦꯠꯁꯨ ꯏꯌꯥꯝ ꯌꯥꯝꯗ꯭ꯔꯦꯗ ꯍꯧꯖꯤꯛꯇꯤ ꯀ꯭ꯋꯥꯇꯔ ꯀ꯭ꯋꯥꯇꯔ ꯍꯌꯦꯡ ꯀꯥꯟ ꯍꯪꯆꯤ ꯀ꯭ꯋꯥꯇꯔ ꯆꯪꯈ꯭ꯔꯅꯤ ꯌꯥꯝ ꯃꯔ‌ꯣꯏꯗ
ꯀꯨꯏꯔꯔꯣꯏ ꯀꯨꯏꯔꯔꯣꯏ ꯑꯗꯨ ꯖꫪꯥ ꯂꯣꯏꯁꯟꯅꯔꯛꯑꯅꯤ ꯂꯩꯍꯧꯕ ꯈꯔ ꯀꯞꯄ ꯈꯔ ꯇꯧꯔꯒ
ꯃꯦꯁ ꯅꯤꯄꯥꯥꯟ ꯃꯥꯄꯟ ꯇꯔꯥ ꯇꯔꯥꯃꯥꯊꯣꯏ ꯇꯔꯥꯅꯤꯊꯣꯏ